ꯍꯂꯣ
ꯍ ꯀ
ꯀ꯭ꯔꯤꯁ ꯇꯧꯔꯦ ꯇꯨꯍꯨꯝ ꯍꯤꯞꯄꯦ
ꯏꯅꯥꯔꯖꯤ ꯂꯩꯇꯕ ꯃꯥꯂꯦꯒꯣ
ꯎꯝ ꯂꯩꯇꯦ
ꯑꯩꯁꯨ ꯆꯥꯛꯆꯥꯥꯕ ꯉꯁꯥꯏ ꯑꯦꯂꯚꯦꯟꯒꯨꯝꯕ ꯆꯥꯛ ꯆꯩ ꯑꯗꯨꯒ ꯐꯣꯝꯔꯒ ꯂꯩꯌꯦ ꯑꯁ ꯄꯣꯊꯥꯔ ꯂꯩꯑ ꯆꯥꯛ ꯆꯥꯕ ꯂꯣꯏꯕꯒꯤ ꯉꯥꯏꯍꯥꯛ ꯂꯩꯔꯒ ꯐꯤ ꯁꯨꯒꯦ ꯍꯣꯔꯦꯟ
ꯎꯝ ꯑꯩꯁꯨ ꯐꯤ ꯁꯥꯦ ꯑꯩꯁꯨ ꯐꯤ ꯁꯥꯒꯦ ꯇꯧꯕ ꯑꯗꯨ
ꯎꯝ ꯑꯥꯝꯒꯤꯔꯣ ꯅꯠꯇ꯭ꯔꯒ ꯁꯤꯝꯄꯜꯔꯣ
ꯍꯥꯥ
ꯄꯦꯇꯔꯟ ꯌꯥꯎꯕꯗꯨꯔꯣ ꯑꯣꯔ ꯁꯤꯝꯄꯜꯔꯣ ꯅꯪ
ꯁꯤꯝꯄꯜꯅꯦꯗ ꯃꯇꯥꯏꯗ ꯈꯖꯤꯛ ꯈꯖꯤꯛ ꯌꯥꯎꯕ
ꯑ
ꯑ ꯅꯣꯏ ꯌꯨꯝ ꯂꯩꯕ꯭ꯔꯣ ꯍꯧꯖꯤꯛ
ꯎꯝ ꯑꯩꯈꯣꯏ ꯌꯨꯝꯗ ꯂꯩꯌꯦ
ꯎꯝ
ꯍꯧꯖꯤꯒ ꯑꯪꯀꯔꯤ ꯐꯤꯂꯝ ꯌꯦꯡꯕ꯭ꯔꯣ
ꯍꯧꯖꯤꯛꯀꯥꯟ ꯍꯦꯔꯣ ꯑꯃ ꯀꯣꯔꯤꯌꯥꯟꯒꯤ ꯍꯦꯔꯣ ꯑꯃ ꯂꯩꯌꯦꯅ ꯇ꯭ꯋꯤꯡꯀ꯭ꯂꯤꯡ ꯀꯔꯤ ꯍꯥꯏꯕ ꯋꯥꯇꯔꯃꯤꯂꯣꯟꯗꯨꯒꯤ ꯑꯗꯨꯒꯤ ꯍꯦꯔꯣꯗꯣ ꯑꯗꯨꯒꯤ ꯐꯤꯂꯝ ꯃꯥꯊꯣꯏꯅ
ꯑꯩꯗꯣ ꯑꯗꯨ ꯌꯦꯡꯅꯤꯡꯉꯦ
ꯁꯨꯝ ꯋꯥꯟꯈꯛ ꯂꯣꯏꯕꯗ ꯉꯥꯏꯌꯦ
ꯅꯨꯡꯉꯥꯏꯕ꯭ꯔꯥ
ꯅꯨꯡꯉꯥꯏꯌꯦ ꯂꯞ ꯏꯁꯇꯣꯔꯤ ꯅꯠꯇꯦꯗ
ꯑꯗꯨ ꯍꯅꯣꯒꯤ ꯑ ꯅꯨꯄꯤꯒꯤ ꯔꯤꯂꯦꯁꯟꯁꯤꯞ ꯊꯝꯕ ꯃꯥꯜꯂꯤꯅꯦ ꯑꯗꯨꯒꯤ ꯇꯟꯕ
ꯅ ꯇꯅꯤ ꯅ ꯇꯝꯅꯦ ꯑꯗꯨ ꯍꯅꯨꯕꯥꯗꯣ
ꯎꯝ
ꯃꯣꯏ ꯄ꯭ꯔꯣꯐꯦꯁꯔ ꯍꯥꯏꯅ ꯂꯤꯇꯔꯦꯆꯔꯒꯤ ꯄ꯭ꯔꯣꯐꯦꯁꯔꯗꯣ
ꯎꯝ
ꯑꯅꯄꯥꯁꯦ ꯃꯥꯒꯤ ꯑꯦꯗꯣꯞꯇꯦꯠ ꯐꯥꯗꯔꯅꯦꯕꯀꯣ ꯑꯣ ꯃꯥꯁꯦ ꯂꯥꯏꯔꯤ ꯌꯥꯝ ꯗꯥꯎꯟꯐꯣꯜ ꯑꯣꯏꯅ ꯂꯩꯕ ꯍꯕꯅꯦꯕ ꯃꯗꯤ ꯚꯨꯀꯦꯁꯟ ꯔꯣꯝꯗꯁꯨ ꯁꯛꯁꯦꯁꯐꯨꯜ ꯑꯣꯏꯗꯕ ꯑꯦꯟ ꯂꯞ ꯂꯥꯏꯐꯇꯁꯨ ꯁꯛꯁꯦꯁ ꯑꯣꯏꯗꯕ
ꯑꯥ
ꯍꯥꯏꯕꯗꯤ ꯃꯥꯅ ꯄꯥꯝꯕ ꯅꯨꯄꯤꯗꯣ ꯂꯥꯏꯛ ꯃꯥꯒꯤ ꯃꯔꯨꯞ ꯅꯨꯄꯥ ꯍꯥꯏꯕ ꯇꯥꯔꯦ ꯃꯥꯗꯤ ꯌꯥꯝ ꯁꯛꯁꯦꯁꯐꯨꯜ ꯑꯣꯏꯕꯀꯣ
ꯑꯥ
ꯑꯗꯨ ꯔꯥꯏꯇꯔ ꯅꯦ ꯕꯥ ꯃꯥꯁꯦ꯫ ꯂꯤꯇ꯭ꯔꯦꯆꯔꯗꯒꯤ ꯑꯣꯖꯥ ꯄ꯭ꯔꯣꯐꯦꯁꯔꯅꯦꯕ ꯑꯗꯨ ꯃꯔꯨꯞ ꯅꯨꯄꯥ ꯕꯗ ꯌꯥꯝꯝ ꯃꯥꯌ ꯄꯥꯀꯄꯥ ꯑꯣꯏꯌꯦ꯫ ꯄ꯭ꯂꯁ ꯃꯥꯅ ꯄꯥꯝꯕ ꯅꯨꯄꯤꯗꯣ ꯑꯗꯨ ꯅꯨꯄꯥꯅ ꯂꯧꯕꯅꯦꯕ ꯑꯗꯨꯒ ꯃꯥꯁꯦ ꯋꯥꯈꯜꯗꯨꯝ ꯅꯨꯡꯉꯥꯏ ꯍ ꯗꯕꯤꯗ ꯐ꯭ꯔꯁꯇ꯭ꯔꯦꯁꯟ ꯇꯧꯔꯒ ꯁꯥꯎꯅꯤꯡꯔꯒ ꯏꯁꯇꯨꯗꯦꯟꯈ ꯑꯩꯉꯣꯟꯗꯁꯨ ꯑꯗꯨꯝ ꯊꯤꯅ ꯉꯥꯡꯕꯤꯕ ꯑꯗꯨ ꯀꯨꯝꯕꯗꯥꯟꯦꯕꯕ
ꯑꯗꯨꯒ ꯃꯥꯁꯦ ꯏꯪꯂꯤꯁ ꯂꯤꯇ꯭ꯔꯦꯆꯔꯒꯨꯝꯕ ꯍꯥꯏꯔꯗꯤ ꯍꯅꯨ ꯃꯣꯏꯁꯦ ꯑꯗꯨꯝ ꯅꯣꯕꯦꯜꯒꯨꯝꯕ ꯔꯥꯏꯇꯔꯒꯨꯝꯕ ꯑꯗꯨꯝ ꯌꯦꯛꯄ ꯃꯥꯜꯂꯦꯕ ꯄꯕ꯭ꯂꯤꯁꯀꯨꯝꯕꯁꯦ ꯑꯗꯨ ꯃꯥꯗꯤ ꯑꯃꯥꯒꯨꯝꯕ ꯇꯞ ꯄ ꯄꯤꯁ ꯇꯧꯕ ꯑꯗꯨꯝ ꯄ꯭ꯔꯣꯐꯦꯁꯔꯗꯤ ꯑꯣꯏꯗꯣꯏꯅꯦꯕ ꯑꯗꯩ ꯏꯁꯇꯨꯗꯦꯟꯈꯅ ꯈꯔ ꯔꯦꯁꯄꯦꯛ ꯇꯧꯕ ꯋꯥꯠꯄꯅꯦꯕ ꯃꯥꯗꯣ ꯑꯗꯨ ꯃꯥꯏ ꯅꯨꯄꯤꯗꯣ
ꯎꯝ
ꯃꯥꯏ ꯅꯨꯄꯤꯉꯣꯟꯗꯁꯨ ꯃꯥꯁꯦ ꯐꯖꯅ ꯅꯨꯡꯁꯤꯕꯤꯗꯕ ꯃꯥꯏ ꯅꯨꯄꯤꯅꯗꯤ ꯌꯥꯝ ꯅꯨꯡꯁꯤꯔꯒ
ꯑꯣ
ꯑꯗꯣ ꯍꯦꯔꯣ ꯑꯗꯨꯅ ꯍꯦꯔꯣ ꯍꯥꯏꯕ ꯇꯥꯔꯦ ꯍꯧꯖꯤꯛ ꯆꯤꯡ ꯀꯂꯤꯡꯒꯤꯗ ꯀꯩꯃꯣ ꯋꯥꯇꯔꯃꯤꯂꯂꯣꯟ ꯍꯦꯔꯣꯗꯣ ꯃꯥꯁꯤꯅ ꯎꯝ ꯃꯉꯣꯟꯗ ꯂꯥꯏꯔꯤꯛ ꯑꯃ ꯃꯥ ꯌꯥꯝ ꯌꯦꯛꯄ ꯍꯩꯕꯅꯦꯕꯀꯣ ꯑꯗꯨ ꯃꯥꯅ ꯋꯥꯔꯤ ꯁꯦꯝꯖꯤꯟꯗ꯭ꯔꯒ ꯌꯦꯛꯄꯨꯔꯒ ꯄꯤꯕꯅꯦ ꯃꯗꯨ ꯄ꯭ꯔꯣꯐꯦꯁꯥꯔꯉꯣꯟꯗ
ꯎꯝ
ꯄꯤꯔꯒ ꯂꯥꯏꯛ ꯃꯥꯁꯦ ꯑꯗꯨ ꯋꯥꯔꯤꯗ ꯌꯥꯝ ꯐꯣꯀꯁ ꯇꯧꯔꯒ ꯂꯥꯏꯛ ꯃꯊꯪꯒꯤ ꯄꯦꯖ ꯑꯃ ꯄꯥꯕ ꯂꯣꯏꯔꯗꯤ ꯃꯊꯪꯒꯤꯗꯣ
ꯎꯝ
ꯄꯗꯣ ꯑꯗꯨꯝ ꯉꯥꯏꯅꯤꯡ ꯄꯥꯅꯤꯡꯕ ꯃꯥꯗꯣ ꯏꯁꯇꯣꯔꯤꯗꯣ ꯑꯗꯨ ꯏꯁ꯭ꯇꯣꯔꯤꯗꯣ ꯑꯁꯦꯡꯕꯒꯤ ꯌꯦꯛꯄꯅꯦꯕ ꯍꯧꯖꯤꯛ ꯑꯉꯥꯡꯗꯨꯅ
ꯑꯥ
ꯃꯥꯁꯤꯅ ꯍꯧꯖꯤꯛ ꯃꯥꯅ ꯄꯥꯝꯕ ꯅꯨꯄꯤꯒꯤ ꯃꯆꯥ ꯅꯨꯨꯄꯥꯒ ꯐ꯭ꯔꯦꯟ ꯑꯣꯏꯕꯅꯦꯕ ꯑꯗꯨꯒ ꯋꯥꯔꯤ ꯁꯤꯗ ꯌꯦꯛ ꯌꯦꯛꯂꯒ ꯃꯥꯅ ꯁꯦꯝꯕꯅꯦꯕ ꯑꯆꯨꯝꯕ ꯅꯅꯦꯕ ꯂꯛ ꯍꯧꯖꯤꯛ ꯃꯥꯅ ꯀꯂꯛꯄ ꯅꯨꯄꯥꯗꯣ ꯃꯥꯏ ꯃꯔꯨꯞ ꯅꯨꯄꯥꯗꯣ ꯂꯥꯏꯛ ꯑꯐꯤꯌꯔꯁ ꯊꯝꯕ ꯒꯨꯝꯅ ꯌꯦꯛꯄꯅꯦꯕ ꯑꯗꯨ ꯋꯥꯔꯤꯗ ꯑꯗꯨꯗ ꯃꯥꯁꯦ ꯐꯥꯁꯨ ꯐꯥꯅꯤꯡꯕꯗꯨꯒꯤ ꯌꯥꯝ ꯀꯟꯁꯟ ꯌꯥꯝ ꯇꯧꯈ꯭ꯔꯕꯗꯣ ꯑꯗꯨꯒꯤ ꯅꯗ ꯑꯗꯨꯝ ꯃꯥꯅ ꯋꯥꯈꯜ ꯆ ꯆꯗ ꯈꯟꯕꯒꯤꯅꯦ ꯑꯗꯨ ꯍꯥꯟꯅꯕꯤꯒꯤ
ꯑꯦ. ꯑꯦ
ꯀꯔꯤꯁꯨ ꯑꯣꯏꯗꯕꯅꯦꯕ ꯑꯗꯨꯗꯣ ꯋꯥꯔꯤꯗꯅꯦꯕ
ꯏꯗ ꯑꯁꯦꯡꯕꯥ ꯃꯥꯜꯂꯨꯔꯦ꯫ ꯔꯤꯜꯁꯇꯒ ꯊꯣꯛꯄꯅꯤꯅ
ꯍꯣꯏ꯫ ꯑꯩꯁꯨ ꯐꯥꯔꯁꯇ ꯔꯤꯜꯁꯇ ꯌꯦꯡꯒ ꯅꯦꯠꯐ꯭ꯂꯤꯛꯇ ꯌꯦꯡꯕꯨꯅꯦꯕ ꯅꯨꯡꯉꯥꯏꯒꯦꯔꯥ ꯍꯥꯏꯅ ꯅꯨꯡꯉꯥꯏꯇꯗꯤ ꯅꯨꯡꯉꯥꯏꯗꯤ ꯑꯗꯨꯝ ꯏꯁ ꯏꯁꯣꯝ ꯋꯥ ꯈꯛꯇ ꯌꯦꯡꯗ꯭ꯔꯤ ꯑꯗꯨꯕꯨ ꯒ꯭ꯌꯥꯟ ꯇꯥꯕ ꯍꯥꯏꯥꯏꯅ ꯐꯥꯁ ꯇꯧ ꯇꯧꯔꯒ ꯌꯦꯡꯕ ꯑꯗꯨꯒꯤ ꯍꯧꯖꯤꯛ ꯑꯃꯨꯛ ꯐꯖꯅ ꯌꯦꯡꯒꯅꯤ ꯅꯪꯗꯤ ꯀꯔꯤ ꯀꯔꯤ ꯌꯦꯡꯕ꯭ꯔꯣ
ꯍꯧꯖꯤꯛꯀꯥꯟ ꯌꯦꯡꯉꯦꯅ ꯕꯣꯜ ꯌꯦꯡꯒꯦ ꯇꯧꯔꯒ ꯑꯗꯨꯝ ꯇꯨꯝꯗꯣꯛꯈ꯭ꯔꯦ
ꯑꯗꯨ ꯑꯩꯁꯨ ꯍꯣꯔꯦꯟꯗꯤ ꯌꯦꯡꯒꯅꯤ ꯍꯣꯔꯦꯟꯗꯤ ꯕ꯭ꯔꯥꯖꯤꯜ ꯂꯩꯌꯦꯅ ꯕ꯭ꯔꯥꯖꯤꯜꯗ ꯖꯄꯥꯟ
ꯕ꯭ꯔꯥꯖꯤꯜꯒ ꯆꯄꯥꯟ ꯅꯪ ꯀꯔꯝꯕ ꯇꯧꯒꯅꯤ
ꯑꯩꯁꯦ ꯖꯄꯥꯟꯗꯤ ꯅꯨꯡꯁꯤꯕ ꯑꯗꯨꯕꯨ ꯍꯥꯟꯅꯗꯒꯤ ꯕ꯭ꯔꯥꯖꯤꯜꯁꯦ ꯑꯩ ꯄꯥꯝꯔꯝꯃꯦꯕꯀꯣ ꯀꯣ ꯑꯗꯨꯕꯨ ꯍꯧꯖꯤꯛꯇꯤ ꯑꯥꯔꯖꯦꯟꯇꯤꯅꯥ ꯑꯣꯏꯒꯦ ꯑꯗꯨ ꯀꯔꯝꯕ ꯁꯞꯄꯣꯔꯠ ꯇꯧꯒꯦꯔꯥ ꯈꯪꯗꯦ ꯉꯝꯕ ꯃꯤꯗꯕꯒꯤ
ꯎ ꯆꯄꯥꯡꯒ ꯉꯥꯏꯔꯤ ꯑꯦꯁꯤꯌꯥꯔꯣꯝꯗꯗꯤ ꯅꯠꯇ꯭ꯔꯥ
ꯍꯣꯏ ꯅꯪ ꯁꯨꯔꯣ
ꯎꯝ ꯖꯄꯥꯟ ꯇꯧꯒꯦꯗ ꯈꯪꯗꯦꯗ
ꯑ
ꯎꯝ ꯚꯣꯏꯁꯃꯦꯜ ꯐꯣꯔ ꯏꯖꯤꯕꯦꯂꯥꯗꯣ ꯌꯦꯡꯈꯕ꯭ꯔꯥ
ꯑꯣꯏꯁ
ꯃꯦꯜ ꯐꯣꯔ ꯄꯤꯖꯤꯕꯤꯂꯥ
ꯌꯦꯟꯗ꯭ꯔꯤꯌꯦ
ꯅꯨꯡꯉꯥꯏ ꯅꯨꯡꯉꯥꯏ ꯎꯝ ꯏꯪꯂꯤꯁꯀꯤꯅꯦ ꯃꯥꯒꯤ ꯃꯅꯥꯎꯅꯨꯄꯤꯒꯤ ꯅꯝꯕꯔꯗꯣ ꯅꯨꯄꯥ ꯑꯗꯨ ꯅꯨꯄꯥꯅ ꯄꯥꯏꯕ ꯑ ꯑꯗꯨꯨꯡ ꯃꯆꯦꯅ ꯚꯣꯏꯁꯃꯦꯜ ꯑꯗꯨꯝ ꯊꯥ ꯊꯥ ꯊꯥꯔꯒ ꯂꯥꯁꯇ ꯍꯦꯔꯣꯟꯅ ꯄꯥꯝꯔꯛꯄ
ꯑ ꯑꯩꯌꯦ ꯑꯩꯗꯨ ꯗꯥꯎꯟꯂꯣꯗ ꯇꯧꯔꯒ ꯊꯝꯃꯦ ꯏ ꯃꯥꯥꯒꯤ ꯐꯣꯟꯗ ꯑꯗꯨ ꯑꯣꯏꯒꯗꯕ ꯃꯥꯂꯦ
ꯌꯥꯝ ꯅꯨꯡꯉꯥꯏꯌꯦ ꯍꯥꯏꯌꯦ ꯃꯤꯅ ꯌꯦꯡꯉꯣ ꯌꯦꯡꯉꯣ ꯍꯥꯏꯕꯁꯦ ꯑꯩꯅ ꯁꯨ ꯌꯦꯡꯗꯕ
ꯏꯉ ꯇꯔꯦ ꯑꯣꯏꯔꯦ
ꯎꯝ
ꯅꯣꯏ ꯌꯨꯝꯗꯤ ꯀꯅꯥ ꯀꯅꯥ ꯂꯩꯒꯦ ꯍꯧꯖꯤꯛ
ꯀꯅꯥꯁꯨ ꯂꯩꯇ ꯏ ꯊꯗ ꯂꯩ
ꯅꯨꯡꯉꯥꯏꯈꯤꯅꯤ ꯍꯣꯏ ꯑꯗꯨ ꯐꯤꯂꯝꯗꯣ ꯅꯨꯄꯤꯗꯣ ꯃꯁꯝ ꯇꯦꯟꯕꯒꯨꯝ ꯇꯧꯋꯦꯀꯣ
ꯈꯪꯗꯨ ꯇꯦꯟꯕ ꯃꯥꯜꯂꯦ ꯑꯣ
ꯎꯝ
ꯎ ꯎꯄꯥꯗꯨꯁꯨ ꯑꯗꯨꯝ ꯃꯁꯛ ꯐꯖꯩꯗ
ꯎꯝ
ꯑꯩꯗꯤ ꯃꯁꯛ ꯐꯖꯗꯗꯤ ꯌꯦꯡꯅꯤꯡꯗꯦꯕ ꯍꯦꯔꯣꯁꯤꯡꯗꯣ
ꯑꯗꯨꯅꯦ ꯅꯨꯄꯥꯈꯣꯏꯁꯨꯦ ꯑꯗꯨꯃꯥꯏꯅ ꯇꯧꯔꯝꯕ ꯕꯖꯥꯔꯗ ꯅꯨꯄꯤ ꯃꯁꯛ ꯊꯤꯔꯤ ꯌꯦꯅꯤꯡꯅꯕ
ꯎꯝ ꯎꯝ ꯃꯁꯛ ꯐꯖꯕ ꯈꯛꯇ ꯌꯦꯡ ꯌꯦꯡꯉꯒ ꯑꯗꯨꯒ ꯗ ꯂꯣꯌꯔ ꯅꯨꯃꯤꯠ ꯁꯥꯕ꯭ꯔꯥ ꯑꯗꯨꯁꯨ ꯅꯨꯡꯉꯥꯏꯕ꯭ꯔꯣ
ꯌꯦꯡꯗ꯭ꯔꯤ ꯑꯗꯨꯗꯤ
ꯃꯤꯅꯦ ꯌꯥꯝ ꯅꯨꯡꯉꯥꯏꯌꯦ ꯍꯔꯣ ꯃꯁꯛ ꯊꯤꯖꯔꯁꯤ ꯁꯂꯅꯨꯡꯑꯥꯏꯌꯦ ꯑꯌ ꯑ ꯑꯗꯨꯃꯥꯏ ꯍꯥꯏꯕ ꯃꯁꯛ ꯊꯤꯔꯁꯨ ꯃꯁꯛ ꯊꯤꯃꯂ ꯌꯦꯡꯅꯤꯡꯗꯦꯅ ꯑ ꯌꯦꯡꯉꯣ ꯌꯦꯡꯉꯣꯁ ꯃꯁꯛ ꯌꯦꯡꯒꯅꯨ ꯐꯤꯂꯝ ꯅꯨꯡꯉꯥꯏꯕꯅꯦ ꯍꯥꯏꯕ
ꯑꯩꯈꯣꯏꯒꯤ ꯇꯥꯏꯝ ꯅꯠꯇ꯭ꯔꯦꯌ
ꯑꯣ ꯅꯗꯁ ꯂꯥꯏꯔ ꯗꯤ ꯋꯥꯕꯅ ꯅꯍꯥꯟ ꯆꯠꯄꯗꯣ ꯋꯥꯕꯗꯣ ꯂꯣꯏꯔꯦ
ꯍꯣꯏ
ꯇꯨꯝꯃ ꯑꯗꯦ ꯂꯥꯟꯂꯤ ꯁꯅꯕ ꯊꯣꯛꯄ ꯁꯥꯔꯒ ꯈ꯭ꯋꯥꯡ ꯅꯥꯔꯒ ꯇꯨꯝꯕ ꯌꯥꯗꯦ
ꯑꯦ ꯕꯣꯂꯤꯕꯣꯣꯔ ꯁꯅꯕ ꯍꯕ꯭ꯔꯣ ꯅꯨꯄꯤꯈꯣꯏꯗꯣ
ꯅꯨꯄꯤꯈꯣꯏꯗ ꯑꯗꯨꯝ ꯁꯨꯟꯅꯕꯧꯋꯦ ꯍꯥ
ꯀꯝꯁꯤ ꯀꯪꯒꯨꯝꯕ ꯂꯩꯒꯦ ꯇꯧꯕꯔ ꯆꯂ
ꯑꯣ ꯈꯥ ꯍꯗ ꯑꯗꯨꯗꯤ
ꯅꯣꯏꯕꯨꯗꯤ ꯀꯔ ꯀꯔ ꯁꯥꯟꯅꯕꯅꯦ ꯍꯥꯏꯌꯦꯅꯦ
ꯇꯣꯔꯅꯥꯃꯦꯟ ꯍꯥꯡꯒꯅꯤ ꯍꯥꯏꯕ꯭ꯔ ꯅꯍꯥꯟꯗꯦ ꯍꯥꯏꯕꯅꯦꯅ ꯈꯪꯗꯦ ꯍꯧꯖꯤꯛꯇꯤ
ꯎꯝ ꯇꯣꯔꯅꯥꯃꯦꯟ ꯌꯥꯎꯗ꯭ꯔꯁꯨ ꯁꯥꯟꯅꯕꯗꯤ ꯇꯝꯕꯗꯤ ꯊꯣꯛꯄ ꯌꯥꯏ
ꯍꯣꯏꯅꯤ ꯑꯗꯨꯝ ꯍꯥꯏꯔꯗꯤ ꯑꯁ ꯃꯤꯟꯅꯖꯩꯕꯗꯣ ꯌꯦꯡꯕ ꯅꯨꯡꯉꯥꯏꯕꯅꯤ ꯅꯨꯄꯤ ꯍꯅ
ꯍꯣꯏ
ꯝ ꯊꯝ
ꯂꯣꯛ ꯊꯨꯡꯕ꯭ꯔꯣ
ꯍꯣꯏ ꯉꯁꯤ ꯀꯣꯛ ꯅꯥꯕ ꯂꯣꯏꯔꯦ ꯐꯥꯎꯒꯠꯄꯗꯣ ꯃꯅꯨꯡꯁꯥ ꯁꯃꯅ ꯂꯩ
ꯁꯥꯕ꯭ꯔꯥ ꯅꯣꯏ ꯔꯨꯏ ꯅꯣꯏ ꯌꯨꯝꯗꯣ
ꯌꯨꯝ ꯃꯅꯨꯡꯗꯗꯤ ꯏꯪꯉ ꯃꯄꯥꯟ ꯊꯣꯛꯄ ꯉꯅꯤ ꯌꯥꯝ ꯁꯥꯕ ꯋꯥꯅꯤꯅ
ꯑꯣ ꯑꯩꯁꯨ ꯐꯤꯁꯨꯅꯤ ꯑꯩꯁꯨ ꯌꯥꯝ ꯁꯥꯏ ꯑꯗꯨꯒꯤ ꯃꯊꯛꯇ ꯀꯥꯗꯦ ꯑꯩꯈꯣꯏ ꯌꯨꯝ ꯃꯊꯛꯇꯤ ꯑꯩꯒꯤ ꯔꯨꯝꯗꯣ ꯌꯥꯝ ꯁꯥꯏꯕ
ꯎꯝ ꯅꯠꯇ ꯑꯣꯏꯕꯅꯤ ꯅꯉꯣ
ꯏꯌꯥꯝꯕꯒꯤ ꯔꯨꯝꯗ ꯂꯩꯌꯦ ꯑꯗꯨꯒꯤ
ꯅꯣꯏ ꯃꯤ ꯀꯅꯥꯁꯨ ꯂꯩꯇꯦ
ꯑꯣ ꯀꯤꯠꯆꯟ ꯔꯣꯝꯗ ꯏꯄꯥꯥꯟꯜꯂꯑ ꯌꯨꯝ ꯃꯄꯥꯟꯔꯣꯝꯗ ꯏꯃꯥꯒꯤ ꯃꯃꯥꯗꯣ ꯑꯣꯏꯕ ꯂꯥꯛꯑꯦ ꯑꯩꯅ ꯏꯃꯥ ꯂꯥꯛꯈꯤꯒꯅꯀꯣ ꯑꯩ ꯊꯕꯛ ꯑꯃ ꯇꯧꯔꯅꯤ ꯇꯔꯛꯈꯤꯒꯅ ꯕꯨ ꯍꯥꯏꯔ ꯑꯃ ꯄꯥꯩ
ꯑ ꯑꯣ ꯌꯦꯁꯦ ꯀꯅꯗ
ꯎꯝ
ꯍꯝ
ꯅꯪꯗꯤ ꯕ꯭ꯔꯤꯇꯦꯖ ꯌꯦꯡꯗ꯭ꯔꯣ ꯕ꯭ꯔꯤꯇꯦꯤꯁ ꯐꯦꯟꯔꯣ
ꯑ
ꯍꯣꯏ
ꯏꯟꯗꯤ ꯁꯚꯦꯟꯇꯤꯟꯒꯤ ꯐꯦꯁꯅꯦ
ꯑꯣ ꯁꯚꯦꯟꯇꯤꯟ ꯃꯤꯡꯖꯦ ꯑꯩꯈꯣꯏꯗꯣ
ꯑ ꯃꯤꯌꯨ ꯍꯣꯏꯗ
ꯑꯣ ꯃꯤ ꯃꯤꯡ ꯌꯨ ꯍꯥꯏꯅꯣ ꯐꯖꯩꯅꯤ ꯑꯗꯨ ꯅꯨꯄꯥꯗꯣ ꯃꯨꯔꯒ ꯔꯁꯤ ꯂꯩ
ꯎꯝ ꯈꯪꯗꯦꯗ ꯂꯣꯏ ꯄꯥꯝꯃꯤꯅ ꯎ ꯎꯕ
ꯃꯁꯥ ꯐꯖꯔꯗꯤ ꯑꯗꯨꯝ ꯐꯦꯟꯁ ꯑꯣꯏꯔꯦ ꯑꯗꯨꯝ
ꯇꯝ ꯑꯃꯛ ꯀꯣꯏꯕ ꯆꯠꯅꯤꯡꯉꯦꯗ ꯀꯣꯔꯤꯌꯥꯗ
ꯆꯠ ꯆ ꯆꯩꯔꯣ
ꯑꯗꯨꯗꯤ ꯑꯩ ꯑꯃꯨꯛ ꯀꯣꯜ ꯇꯧꯔꯛꯀꯦꯀꯣ ꯉꯥꯏꯍꯥꯛ ꯂꯩꯔꯒ
ꯑ ꯍꯣꯏ